ꯑꯥ
ꯅꯨꯡꯉꯥꯏꯔꯤꯕ꯭ꯔꯣ
ꯅꯨꯡꯉꯥꯏꯔꯤꯌꯦ ꯅꯪꯒꯤ
ꯍꯣꯏ ꯅꯨꯡꯉꯥꯏꯔꯤꯌꯦ ꯑꯩꯁꯨ
ꯌꯥꯝ ꯊꯣꯏꯅ ꯍꯧꯒꯠꯄ ꯅꯣꯏꯗꯤ
ꯍꯣꯏ ꯃꯤꯖꯤꯛ ꯊꯕꯞ ꯆꯠꯂꯒ ꯍꯜꯂꯛꯄ ꯀꯣ
ꯑꯣ
ꯑꯗꯨꯗꯤ
ꯑꯁ ꯋꯥꯔꯕꯅꯤꯗ ꯑꯗꯨꯗꯤ ꯋꯥꯝꯅꯤ
ꯍꯣꯏ ꯌꯥꯝꯗꯤ ꯋꯥꯗꯤꯗ
ꯑꯣ ꯀꯔꯤ ꯀꯔꯤ ꯇꯧꯅꯤꯡꯉꯤꯁꯤꯗꯤ
ꯈꯪꯗꯦꯅꯦ ꯉꯁꯤꯁꯦ ꯑꯗꯨꯝ ꯌꯨꯝꯗ ꯂꯩꯕ ꯇꯥꯔꯦ ꯉꯁꯤ ꯑꯩ ꯑꯣꯐ ꯑꯣꯏꯕꯅꯤꯅ ꯑꯗꯨꯝ ꯌꯨꯝꯗ ꯂꯩꯕ ꯇꯥꯔꯦ
ꯎꯝ ꯌꯨꯝꯗ ꯂꯩꯔꯅꯤ ꯅꯨꯡꯉꯥꯏꯔꯅꯦ ꯁꯟꯗꯦꯅꯦ ꯆꯔꯆ ꯆꯠꯂꯣ
ꯍꯣꯏ ꯍꯣꯏ ꯆꯠꯄꯁꯨ ꯌꯥꯏ ꯍꯣꯔꯦꯟ ꯀꯣ
ꯍꯣꯏ ꯆꯠꯀꯗꯕꯅꯤ ꯀꯔꯤꯅꯣ ꯆꯥꯛꯁꯤꯤꯟꯖꯥꯛ ꯅꯪ ꯊꯣꯡꯒꯦꯔꯣ
ꯊꯣꯡꯗ꯭ꯔꯤ ꯍꯧꯖꯤꯛ ꯑ ꯍꯧꯖꯤꯛ ꯊꯣꯡꯒꯦ ꯍꯥꯏꯅ ꯈꯜꯜꯂꯤꯦ ꯑꯗꯨ ꯈꯪꯗꯦ ꯊꯣꯡꯒ꯭ꯔꯥ ꯑꯩ ꯆꯦ ꯊꯣꯡꯒ꯭ꯔꯥ ꯑꯩ ꯊꯣꯡꯒꯦ꯭ꯔꯥ
ꯑ
ꯅꯣꯏꯗꯤ ꯊꯣꯡꯉꯨꯕꯣ
ꯍꯣꯏ ꯊꯣꯡꯉꯦ
ꯑꯥ
ꯑꯩꯈꯣꯏꯗꯤ ꯉꯜꯂꯦ ꯊꯣꯡꯕ ꯁꯟꯗꯦ ꯑꯣꯏꯕꯅꯤꯅꯀꯣ
ꯍꯣꯏ ꯍꯣꯏ
ꯆꯔꯆꯀꯨꯝꯕ ꯀꯩꯀꯥ ꯆꯠꯄꯗꯣ ꯉꯟꯅ ꯆꯠꯄꯅꯤꯅ ꯊꯣꯡꯈ꯭ꯔꯦꯅꯗꯤ ꯌꯥꯗꯕ
ꯎꯝ
ꯅꯪꯒꯤ ꯕꯣ ꯌꯦꯡꯗ꯭ꯔꯣ
ꯌꯦꯡꯉꯦ ꯌꯦꯡꯕꯗꯤ ꯗ ꯍꯟ ꯇꯛ ꯍꯟꯗꯛꯀꯤꯗꯤ ꯌꯦꯡꯗ꯭ꯔꯦ ꯍꯥꯏꯗꯤ ꯊꯕꯛ ꯆꯠꯄꯅꯤꯅꯦꯀꯣ ꯅꯪꯗꯕ ꯃꯔꯛ ꯃꯔꯛꯇ ꯑꯗꯨꯝ ꯍꯥꯏꯂꯥꯏꯠꯀꯨꯝꯕꯗꯤ ꯌꯦꯡꯉꯦ
ꯅꯪꯗꯤ ꯀꯅꯥ ꯁꯞꯄꯣꯔꯠ ꯇꯧꯕ꯭ꯔꯣ ꯑꯁ ꯀꯗꯥꯏꯒꯤꯅꯣ ꯌꯦꯡꯗꯦ ꯀꯅꯥꯅ ꯉꯥꯏꯕ ꯉꯝꯒꯦꯗ꯭ꯔꯣ ꯑꯁ ꯄꯨꯡ ꯑꯍꯨꯝ ꯄꯨꯡ ꯑꯁ ꯀꯗꯥꯏꯅ ꯄꯨꯡ ꯑꯃ ꯑꯗꯨꯋꯥꯏꯅꯗꯤ ꯉꯝꯗꯦꯔ ꯅꯣꯏ ꯎꯝ
ꯑꯩꯗꯤ ꯀꯩꯅꯣꯗ ꯁꯞꯄꯣꯔꯠ ꯇꯧꯋꯦꯗ ꯑ ꯑꯥꯔꯖꯦꯟꯇꯤꯅꯥꯒ ꯕ꯭ꯔꯥꯖꯤꯜꯗꯀꯣ ꯁꯤ ꯑꯅꯤꯗꯅꯦ
ꯑꯣ ꯑꯣ ꯉꯁꯤꯗꯣ ꯀꯅꯥ ꯀꯅꯥ ꯁꯅꯥꯕ꯭ꯔꯣ ꯀꯣ
ꯎꯝ ꯉꯁꯤ ꯑ ꯑꯌꯨꯛ ꯉꯁꯥꯏ ꯁꯥꯟꯅꯕꯗꯣ ꯐ꯭ꯔꯥꯟꯁꯀ ꯑ ꯐ꯭ꯔꯥꯟꯁꯀ ꯀꯩꯅꯣ ꯀꯟꯇ꯭ꯔꯤ ꯑꯃ ꯃꯤꯡ ꯀꯥꯎꯋꯤꯅꯦ ꯑꯗꯨ ꯁꯅꯩꯌꯦ
ꯑꯗꯣ ꯀꯅꯥ ꯉꯝꯕ꯭ꯔꯣ
ꯐ꯭ꯔꯥꯟꯁꯅ ꯉꯝꯃꯦ ꯐ꯭ꯔꯥꯟꯁꯅ ꯒꯣ ꯑꯃ ꯆꯠꯂꯒ ꯉꯝꯕꯅꯤ
ꯐ꯭ꯔꯥꯟꯁꯅ ꯉꯝꯕ꯭ꯔꯥ
ꯍꯣꯏ
ꯑꯣ ꯑꯩꯗꯤ ꯈꯪꯗꯦꯅꯦ
ꯑꯣ ꯐ꯭ꯔꯥꯟꯁꯀꯁꯨ ꯂꯩ ꯑꯗꯨꯒ ꯉꯁꯤ ꯑꯁꯤꯗꯤ ꯃꯦꯠꯁ ꯂꯩꯇ ꯃꯥꯜꯂꯦ ꯍꯌꯦꯡ ꯇ꯭ꯌꯨꯁꯗꯦꯅꯤꯅ ꯍꯌꯦꯡꯗ ꯂꯩꯕꯅꯦ ꯄ꯭ꯔꯣꯇꯤꯒꯜꯒ ꯁ꯭ꯄꯦꯟ ꯀꯣ
ꯎꯝ ꯎꯝ
ꯄꯣꯔꯇꯨꯒꯜ ꯏꯁꯄꯦꯟ ꯂꯩ ꯑꯗꯨꯒ ꯑꯥꯔꯖꯦꯟꯇꯤꯅꯥꯒ ꯀꯔꯤꯔ ꯑꯃ ꯑꯣꯏꯕꯅꯤ ꯀꯥꯎ
ꯑꯗꯨꯗꯤ ꯎꯝ ꯑꯥꯔꯖꯦꯟꯇꯤꯅꯥꯗꯤ ꯀꯥꯗꯤ ꯀꯥꯔꯦꯀꯣ
ꯍꯣꯏ ꯑꯔꯖꯦꯟꯇꯤꯅꯥ ꯑꯥꯔꯖꯦꯟꯇꯤꯅꯥꯒ ꯀꯩꯅꯣ ꯄꯣꯔꯇꯨꯒꯜ ꯈꯣꯏ ꯂꯣꯏꯅ ꯀꯥꯔꯕꯅꯦ ꯔꯥꯎꯟ ꯑꯣꯐ ꯁꯤꯛꯁꯇꯤꯟꯗ ꯂꯩꯔꯝꯅꯤ ꯃꯣꯏ ꯍꯧꯖꯤꯛ ꯑꯗꯨ ꯉꯝꯃꯗꯤ ꯀ꯭ꯋꯥꯔꯇꯔ ꯐꯥꯏꯅꯦꯜꯒꯨꯝꯗ ꯀꯥꯔꯅꯤ ꯃꯣꯏꯁꯦ
ꯐꯩꯅꯦꯜꯁꯦ ꯀꯔꯝ ꯀꯥꯟꯗꯔꯣ ꯀꯣ
ꯐꯥꯏꯅꯦꯜꯁꯦ ꯑ ꯁꯤ ꯁꯤ ꯊꯥꯗ ꯑꯣꯏꯕ ꯌꯥꯏ ꯀꯔꯝ ꯀꯥꯟꯗꯗꯤ ꯈꯪꯗꯦ ꯑꯗꯨ ꯁꯤ ꯊꯥꯗ ꯂꯣꯏꯁꯤꯟꯗꯧ ꯃꯥꯜꯂꯦ ꯗꯤꯁ ꯃꯟꯗ ꯀꯣ
ꯑꯣ ꯑꯩꯗꯤ ꯐꯨꯠꯕꯣꯜꯗꯤ ꯄꯥꯥꯛ ꯌꯦꯡꯗꯦꯗ ꯂꯥꯁ ꯗꯦꯒꯨꯝꯕꯗ ꯌꯦꯡꯕ ꯌꯥꯅꯤ
ꯍꯣꯏ ꯍꯣꯏ
ꯈꯔꯗꯤ ꯏꯟꯇ꯭ꯔꯦꯁ ꯌꯥꯝ ꯂꯩꯕ ꯂꯩ ꯑꯗꯣ ꯑꯩꯗꯤ ꯍꯣꯏ ꯑꯗꯨꯝ ꯃꯔꯛ ꯃꯔꯛꯇꯗꯤ ꯑꯗꯨꯝ ꯌꯦꯡꯉꯤ ꯇꯨꯕꯨ ꯂꯩꯅꯀꯣ ꯌꯥꯝꯅꯗꯤ ꯑ ꯄꯨꯔꯥ ꯐꯦꯟ ꯇꯥꯏꯞꯇꯗꯤ ꯅꯠꯇꯦꯕ
ꯎꯝ
ꯑꯗꯨꯒꯤꯅꯦꯗ ꯀꯅꯥꯅ ꯉꯥꯏꯕ ꯉꯝꯗꯣꯏꯅꯣ ꯄꯨꯡ ꯑꯍꯨꯝ ꯄꯨꯡ ꯑꯅꯤ ꯑꯗꯨꯋꯥꯏꯗꯗꯤ ꯑꯁ ꯉꯝꯗꯦꯗ
ꯍꯣꯏ ꯊꯦꯡꯗꯤ ꯊꯦꯡꯃꯜꯂꯦ ꯑꯗꯨ ꯋꯥꯏꯐꯥꯎꯗꯤꯀꯣ
ꯍꯣꯏ ꯍꯥꯏꯕꯗꯤ ꯑ ꯀꯩꯅꯣꯝꯃ ꯈꯔ ꯉꯟꯅ ꯇꯧꯔꯗꯤ ꯍꯣꯏ ꯑꯃꯅꯦꯀꯣ ꯅꯠꯇ꯭ꯔꯕꯤꯗ ꯑꯁ ꯄꯦꯔꯥꯅꯤ
ꯅꯣꯏꯗꯤ ꯑꯗꯨꯗ ꯀꯩꯅꯣ ꯑꯥ ꯍꯥꯏꯔꯣ
ꯑ ꯄꯨꯡ ꯀꯌꯥꯒꯨꯝꯕꯗ ꯆꯔꯆ ꯃꯔꯛ ꯀꯥꯒꯦ ꯅꯣꯏꯗꯤ ꯑꯗꯨꯗ
ꯑꯩꯈꯣꯏꯀꯣ ꯃꯣꯔꯅꯤꯡ ꯁꯤꯛꯁ ꯁꯇ ꯀꯥꯕ ꯃꯣꯔꯅꯤꯡ ꯑꯃ ꯑꯗꯨꯒ ꯑꯥꯐꯇꯔꯅꯨꯟ ꯗ ꯑꯃ
ꯑꯣ ꯑꯣ ꯃꯣꯔꯅꯤꯡ ꯁꯤꯛꯁꯇ ꯀꯥꯕ ꯍꯥꯏꯁꯦ ꯂꯣꯏꯅꯃꯛꯀꯤ ꯖꯦꯅꯦꯔꯦꯜꯒꯤꯔꯥ
ꯍꯣꯏ ꯑꯗꯨꯝ ꯀꯥꯅꯤꯡꯕꯀꯣ ꯍꯣꯏ ꯑꯗꯨꯝ ꯀꯥꯏ ꯑꯗꯨꯕꯨ ꯉꯁꯤꯗꯤ ꯆꯠꯇ꯭ꯔꯦ ꯑꯩꯁꯨ ꯍꯧꯒꯠꯄ ꯉꯝꯗ꯭ꯔꯦ
ꯎꯝ ꯁꯤꯛꯁꯇꯗꯤ ꯈꯤꯇꯪ ꯉꯟꯗꯤ ꯉꯟꯃꯜꯂꯦꯀꯣ
ꯉꯜꯂꯦ ꯉꯟꯕ ꯈꯛꯇꯪ ꯅꯠꯇꯦ ꯉꯜꯂꯦ ꯁꯤꯛꯁꯇ ꯍꯥꯏꯕ ꯋꯥꯅꯦ ꯐꯥꯏꯚ ꯊꯥꯔꯇꯤꯒꯨꯝꯕꯗ ꯍꯧꯒꯠ ꯅꯤ ꯌꯦꯡꯉꯣ ꯐꯥꯏꯚ ꯀꯨꯝꯕ ꯍꯧꯒꯠꯇ꯭ꯔꯗꯤ ꯌꯥꯗꯦ ꯑꯗꯨꯗꯤ ꯁꯟꯗꯦꯁꯨ ꯑꯩꯁꯨ ꯑꯣꯐ ꯅꯨꯃꯤꯠ ꯂꯩꯏꯅꯤꯅ ꯁꯟꯗꯦ ꯉꯥꯛꯇꯪꯒꯤ ꯔꯦꯁ ꯇꯧꯅꯤꯡꯉꯦꯕ ꯄꯣꯊꯥꯍꯟꯅꯤꯡꯉꯦꯕ ꯑꯗꯨꯅꯦꯗ ꯑꯗꯨ ꯃꯔꯛ ꯃꯔꯛꯇꯗꯤ ꯑꯗꯨꯝ ꯀꯩꯅꯣ ꯇꯧꯕ ꯃꯇꯝꯗꯗꯤ ꯑꯗꯨꯝ ꯆꯠꯂꯦ ꯑꯗꯨꯕꯨ ꯑꯌꯥꯝꯕꯅꯗꯤ ꯆꯠꯇꯦꯗ ꯑꯩꯗꯤ
ꯎꯝ ꯍꯨꯝ
ꯄꯥꯛꯁꯨ ꯆꯠꯇꯦ
ꯑꯥ ꯑꯩꯈꯣꯏꯗꯤ ꯅꯣꯏ ꯅꯨꯄꯤ ꯈꯣꯏ ꯆꯠꯇ꯭ꯔꯗꯤ ꯑꯩꯈꯣꯏꯗꯤ ꯑꯌꯥꯝꯕ ꯆꯠꯇ꯭ꯔꯕꯅꯤ ꯑꯩꯈꯣꯏ ꯅꯨꯄꯥ ꯈꯣꯏꯗꯤ ꯀꯣ ꯅꯨꯄꯤ ꯈꯣꯏꯅꯁꯨ ꯍꯥꯏꯗꯤ ꯌꯥꯝ ꯄꯥꯛ ꯆꯠꯇ꯭ꯔꯗꯤ ꯑꯩꯈꯣꯏ ꯅꯨꯄꯥꯈꯣꯏꯗꯤ ꯆꯠꯅꯤꯡꯉꯥꯏꯗꯤ ꯂꯩꯇ꯭ꯔꯦ
ꯎꯝ ꯍꯣꯏ ꯑꯗꯨꯅꯤ ꯃꯔꯛ ꯃꯔꯛꯇꯗꯤ ꯆꯠꯂꯦ ꯑꯗꯨꯕꯨ ꯅꯣꯡꯒꯨꯝꯕ ꯇꯥꯕ ꯇꯧꯔꯗꯤ ꯑꯁ ꯈꯔꯗꯤ ꯇꯜꯂꯦ ꯁꯦꯡꯅ ꯍꯥꯏꯔꯗꯤ ꯅꯣꯏ ꯅꯣꯡ ꯇꯥꯕ꯭ꯔꯣ
ꯑꯩꯈꯣꯏꯔꯣꯝꯗꯤ ꯇꯥꯗꯦꯌꯦ
ꯈꯣꯏꯁꯨ ꯉꯁꯤꯗꯤ ꯇꯥꯗꯦ
ꯑꯥ
ꯎꯝ ꯉꯔꯥꯡ ꯅꯨꯡꯗꯥꯡꯗꯤ ꯈꯔꯗꯤ ꯇꯥꯕ ꯃꯥꯥꯟꯂꯦ
ꯑꯣ ꯑꯣ ꯅꯪ ꯀꯗꯥꯏꯗꯩꯔꯥ
ꯀꯩꯔꯥ
ꯎꯝ
ꯑꯁ ꯍꯣꯔꯦꯟ ꯍꯥꯏꯒꯦꯗ
ꯑꯣ ꯍꯣ
ꯀꯣꯟꯅ ꯍꯥꯏꯒꯦ
ꯍꯣꯏ ꯍꯣꯏ
ꯅꯪꯁꯨ ꯍꯣꯔꯦꯟ ꯀꯣꯟꯅ ꯍꯥꯏꯔꯛꯑꯣ
ꯅꯪ ꯆꯥꯛ ꯏꯟꯁꯥꯡ ꯊꯣꯡꯉ ꯑꯩꯔꯣ
ꯎꯝ
ꯈꯣꯏꯗꯤ ꯑꯗꯨꯝ ꯊꯦꯡꯅ ꯆꯥꯏꯗ ꯃꯔꯛ ꯃꯔꯛꯇ ꯉꯟꯅ ꯊꯣꯡꯉꯗꯤ ꯉꯟꯅ ꯆꯥꯏ ꯊꯦꯡꯅ ꯊꯣꯡꯉꯗꯤ ꯑꯗꯨꯝ ꯊꯦꯡꯅ ꯆꯥꯏ ꯄꯨꯡ ꯇꯔꯥ ꯑꯗꯨꯋꯥꯏꯒꯨꯝꯕꯗ ꯆꯥꯕꯁꯨ ꯂꯩ ꯃꯔꯛ ꯃꯔꯛꯇ ꯀꯣ
ꯑꯣ ꯑꯣ ꯅꯨꯡꯗꯥꯡꯒꯤ ꯄꯨꯡ ꯇꯔꯥ
ꯅꯠꯇꯦ ꯑꯌꯨꯛꯀꯤ ꯍꯥꯏꯕ ꯑꯌꯨꯛꯀꯤ ꯇꯦꯟ ꯏꯂꯚꯦꯟꯒꯨꯝꯕꯗ ꯃꯛ ꯆꯥꯔꯁꯨ
ꯑꯣ ꯑꯁ ꯂꯥꯝꯗ꯭ꯔꯣ
ꯎꯝ ꯌꯥꯝ ꯂꯥꯝꯕꯗꯤ ꯑꯣꯏꯗꯦ ꯑꯗꯨꯝ ꯑꯗꯨꯝ ꯍꯩꯅꯔꯛꯑꯦꯗ
ꯑꯩꯗꯤ
ꯑꯗꯨꯃꯛꯇꯤ ꯀꯔꯤꯁꯨ ꯆꯥꯗꯕꯤꯗꯗꯤ ꯉꯝꯃꯣꯏ ꯍꯥꯏꯕꯗꯤ ꯕ꯭ꯔꯦꯛꯐꯥꯁ ꯀꯩꯀꯥ ꯇꯥꯔꯗꯤ ꯑꯗꯨꯝ ꯄꯨꯡ ꯚꯔꯣ ꯑꯃꯗ ꯑꯗꯨꯝ ꯆꯥꯏ ꯑꯗꯨ ꯇꯧꯗ꯭ꯔꯗꯤ ꯉꯝꯗꯦ
ꯍꯣꯏ ꯑꯗꯨꯝ ꯍꯥꯏꯅꯔꯛꯄꯀꯣ ꯑꯩꯈꯣꯏꯗꯤ ꯑꯩꯗꯤ ꯑꯗꯨꯝ ꯍꯩꯅꯔꯦ ꯍꯣꯏ ꯍꯣꯏ
ꯎꯝ ꯑꯗꯨꯒꯤꯅꯦ ꯉꯁꯤꯗꯤ ꯁꯟꯗꯦ ꯑꯣꯏꯕꯅꯤꯅ ꯈꯔ ꯆꯥꯛ ꯍꯤꯟꯖꯥꯡ ꯍꯥꯎꯕ ꯆꯥꯎꯑꯣꯅ
ꯈꯪꯗ꯭ꯔꯦꯗ ꯆꯥꯛ ꯌꯦꯟꯁꯥꯡ ꯍꯥꯎꯕꯒ ꯆꯥꯗꯣꯕꯒ ꯁꯟꯗꯦ ꯑꯣꯢꯔꯁꯨ
ꯑꯁ ꯆꯥꯒꯗꯕꯅꯤ ꯀꯩꯅꯣ
ꯅꯣꯏꯗꯤ ꯉꯟꯅ ꯉꯟꯅ ꯆꯥꯕ꯭ꯔꯣ
ꯎꯝ ꯑꯗꯨꯝ ꯍꯣꯏ ꯄꯨꯡ ꯇꯔꯥꯒꯤ ꯃꯃꯥꯡꯗꯗꯤ ꯑꯗꯨꯝ ꯆꯥꯏꯗꯥ
ꯑꯣ
ꯑꯗꯨꯒ ꯅꯨꯡꯗꯥꯡꯗꯅꯗꯤ ꯑꯗꯨꯝ ꯈꯪꯗꯦ ꯑꯗꯨꯝ ꯁꯚꯦꯟ ꯀꯨꯝꯕꯗꯀꯣ
ꯍꯣꯏ
ꯁꯚꯦꯟ ꯊꯥꯔꯇꯤ ꯊꯦꯡꯃꯟꯕꯗ ꯑꯩꯠ ꯊꯥꯔꯇꯤꯒꯨꯝꯕꯗ ꯑꯗꯨꯝ ꯆꯥꯏ
ꯎꯝ
ꯅꯪ ꯀꯣꯔꯤꯌꯥꯟꯒꯤ ꯁꯦꯔꯤꯌꯦꯜ ꯗ꯭ꯔꯃꯥꯒꯨꯝꯕꯗꯤ ꯌꯦꯡꯗ꯭ꯔꯣ
ꯑꯩꯔꯣ
ꯍꯣꯏ
ꯗ꯭ꯔꯃꯥꯒꯨꯝꯕꯗꯤ ꯍꯣꯏ ꯑꯩꯗꯤ ꯗ꯭ꯔꯃꯥꯒꯨꯝꯕꯗꯤ ꯄꯥꯛ ꯌꯦꯡꯗꯦ ꯑꯗꯨꯝ ꯃꯨꯚꯤ ꯃꯨꯚꯤꯒꯨꯝꯕꯗꯤ ꯌꯦꯡꯉꯦ ꯏꯪꯂꯤꯁ ꯃꯨꯚꯤꯒꯨꯝꯕꯀꯣ
ꯎꯝ ꯅꯨꯡꯉꯥꯏꯕ ꯃꯨꯚꯤ ꯍꯥꯏꯕꯤꯔꯛꯑꯣꯅꯦ
ꯅꯨꯡꯉꯥꯏꯕ ꯃꯨꯕꯤꯔꯣ ꯑꯩꯗꯤ ꯅꯣꯏ ꯅꯨꯄꯤ ꯈꯣꯏꯗꯤ ꯄꯥꯛ ꯌꯦꯡꯅꯤꯡꯗꯧ ꯃꯥꯟꯗꯦ ꯑꯩꯈꯣꯏ ꯌꯦꯡꯗꯦ ꯍꯥꯏꯗꯤ ꯋꯥꯔꯤꯌꯔꯃꯨ ꯕꯤꯒꯨꯝꯕ ꯍꯥꯏꯗꯤ ꯈꯤꯇꯪ ꯍꯣꯔꯣꯔ ꯇꯥꯏꯞꯀꯨꯝꯕꯀꯣ ꯑꯌꯥꯝꯕ ꯌꯦꯡꯕ ꯍꯥꯏꯗꯤ
ꯑꯩꯁꯨ ꯍꯣꯔ ꯍꯣꯔꯗꯤ ꯌꯥꯝ ꯄꯥꯝꯃꯦ ꯍꯣꯔꯣꯔꯒ ꯃꯤꯁꯇ꯭ꯔꯤꯒꯨꯝꯕ ꯀꯩꯀꯥꯗꯣ
ꯑꯗꯨ ꯄꯥꯝꯃꯦ ꯑꯩꯁꯨ ꯍꯣꯔꯣꯔꯗꯤꯀꯣ ꯌꯥꯝ ꯄꯥꯝꯃꯦ
ꯎꯝ
ꯑꯣꯔꯣꯔꯒ ꯀꯩꯅꯣ ꯑꯗꯨꯒ ꯊꯥꯏꯅ ꯊꯥꯏꯅꯒꯤ ꯎꯝ ꯀꯔꯤ ꯍꯥꯏꯁꯤꯔꯥ ꯐꯣꯛ ꯇꯦꯜ ꯇꯥꯏꯞ ꯂꯩꯅ
ꯍꯣꯏ ꯍꯣꯏ
ꯍꯥꯏꯕ ꯈꯪꯗꯦ ꯑꯩꯁꯨ ꯍꯣꯏ ꯄꯋꯥꯔꯒꯤ ꯂꯩꯥꯏ ꯑꯃ ꯑꯁ ꯑꯁ ꯈꯪꯗꯦꯗ ꯄꯋꯥꯔ ꯍꯥꯏꯕꯕꯨ ꯐꯥꯒꯤꯒꯤ ꯄꯋꯔ ꯇꯥꯏꯞꯇꯨ ꯅꯠꯇꯕ ꯑꯃ ꯑꯗꯨ ꯇꯥꯏꯞꯇꯣ ꯑꯩꯗꯤ ꯌꯥꯝ ꯌꯦꯡꯅꯤꯡꯉꯦ ꯁꯤꯒꯨꯝꯕꯗꯣ
ꯑꯣ ꯑꯩꯁꯨ ꯑꯗꯨꯝꯕꯁꯨ ꯌꯦꯡꯉꯦ ꯑꯗꯨꯒ ꯀꯩꯅꯣ ꯁꯤꯔꯤꯌꯦꯜ ꯀꯤꯂꯔꯒꯤꯒꯨꯝꯕ ꯈꯪꯕ꯭ꯔꯥ ꯑꯃ ꯍꯣꯂꯤꯋꯨꯗꯀꯤꯒꯨꯝꯕ ꯂꯩꯅ
ꯑꯣ ꯑꯣ ꯍꯣꯏ
ꯀꯤꯂꯔ ꯇꯥꯏꯞꯇ ꯇꯧꯕ ꯑꯗꯨꯒꯨꯝꯕꯗꯣ ꯌꯥꯝꯕ ꯌꯥꯏ
ꯑꯣ ꯑꯩꯗꯤ ꯎꯝ ꯔꯣꯝ ꯒꯣꯝ ꯀꯣꯃꯦꯗꯤꯒꯨꯝꯕ ꯑꯗꯨꯒ ꯍꯣꯔꯣꯔꯒꯤꯒꯨꯝꯕ ꯑꯗꯨꯒ ꯍꯧꯖꯤꯛ ꯑꯩꯅ ꯍꯥꯏꯕꯗꯨꯀꯣ
ꯍꯣꯏ
ꯑꯗꯨꯒꯨꯝꯕꯗꯣ ꯌꯦꯡꯅꯤꯡꯉꯤ ꯑꯩꯗꯤ
ꯎꯝ
ꯏꯪꯂꯤꯁꯀꯤꯗꯤ ꯄꯥꯛ ꯌꯦꯡꯗꯦ ꯑꯩꯗꯤ ꯑꯌꯥꯝꯕꯅ ꯑꯗꯨꯝ ꯀꯣꯔꯤꯌꯥꯒꯤꯒꯨꯝꯕꯀꯣ
ꯍꯣꯏ ꯍꯣꯏ꯫
ꯑꯗꯣ ꯍꯧꯖꯤꯛꯇꯤ ꯄꯥꯛ ꯌꯦꯡꯗ꯭ꯔꯔꯤꯗ ꯑꯩꯗꯤꯀꯣ ꯗ꯭ꯔꯃꯥꯒꯨꯝꯕ ꯁꯔꯤꯌꯦꯜꯒꯨꯝꯕ ꯌꯦꯡꯕ ꯍꯧꯔꯤ꯫ ꯑꯗꯨꯝ ꯑꯦꯗꯤꯛ ꯇꯧꯕꯗꯣ
ꯍꯣꯏ
ꯍꯦꯛ ꯌꯦꯡꯕꯨ ꯌꯦꯡꯉꯗꯤ ꯑꯗꯨꯝ ꯇꯧꯔꯅꯤ ꯑꯗꯨꯒꯤ ꯑꯁ
ꯏꯄꯤꯁꯣꯠꯀꯨꯝꯕ ꯂꯩꯕꯅꯤꯅꯀꯣ ꯗ꯭ꯔꯃꯥꯒꯨꯝꯗꯤꯀꯣ ꯎꯝ꯫ ꯍꯣꯏ ꯍꯣꯏ꯫
ꯑꯗꯨꯒꯀꯣ ꯑꯩꯗꯤ ꯖꯣꯝꯕꯤꯒꯤ ꯀꯩꯀꯥꯗꯣ ꯌꯥꯝ ꯌꯦꯡꯅꯤꯡꯉꯦ ꯄꯨꯔ ꯍꯣꯔꯣꯔ ꯇꯥꯏꯞꯇ ꯀꯣ꯫ ꯖꯣꯝꯕꯤꯒꯤ ꯅꯨꯡꯉꯥꯏꯕ ꯃꯑꯣꯡꯗꯤ ꯈꯪꯕ꯭ꯔꯣ ꯅꯣꯏ꯫
ꯖꯣꯝꯕꯤꯒꯤꯗ ꯑꯃ ꯖꯣꯝꯕꯤ ꯋꯥꯔꯜ ꯍꯥꯏꯅ ꯑꯃ ꯂꯩꯅꯤꯅꯦ ꯖꯣꯝꯕꯤ ꯋꯥꯔꯜ ꯌꯦꯡꯉꯕ꯫
ꯎꯝ ꯊꯥꯏꯅꯒꯤꯗꯨꯔꯥ ꯅꯠꯇ꯭ꯔꯒ ꯍꯟꯗꯛꯀꯥꯟ ꯊꯣꯛꯄꯗꯨꯔꯥ꯫
ꯍꯣꯏ ꯖꯣꯝꯕꯤ ꯋꯥꯔꯜ ꯍꯥꯏꯅꯀꯣ꯫ ꯑꯗꯨ ꯌꯥꯝ ꯊꯥꯏꯅꯒꯤꯗꯤ ꯑꯣꯏꯗ꯭ꯔꯤꯗ꯫ ꯑ ꯍꯣꯂꯤꯎꯠ ꯀꯤꯅꯦ꯫
ꯑꯣ ꯌꯦꯡꯗ꯭ꯔꯤꯅꯦ꯫
ꯖꯣꯝꯕꯤ ꯋꯔꯣ ꯑꯃ ꯂꯩꯔꯦ ꯑꯗꯨꯒ ꯀꯩꯅꯣ ꯑꯃꯗꯨ ꯖꯄꯅꯤꯁꯀꯤ ꯑꯃ ꯖꯄꯅꯤꯁ ꯈꯠꯅꯕ ꯀꯣꯔꯤꯌꯥꯒꯤ ꯔꯃꯜ ꯑꯗꯨꯗꯤ ꯌꯦꯡꯉꯝꯕꯅꯤꯅ꯫ ꯑ ꯍꯣꯏ ꯍꯣꯏ ꯑꯗꯨꯕꯨꯗꯤ꯫
ꯍꯣꯏ ꯑꯗꯨꯗꯤ ꯌꯦꯡꯉꯦ ꯑꯗꯨꯁꯨ ꯑꯗꯨꯝ ꯅꯨꯡꯉꯥꯏ ꯑꯗꯣ ꯑꯇꯣꯞꯄ ꯑꯇꯣꯞꯄꯗꯤ꯫
ꯍꯥꯥ
ꯑꯇꯣꯞꯄꯗꯤ ꯈꯪꯕ꯭ꯔꯥ
ꯑꯇꯣꯞꯄ ꯑꯩ ꯌꯦꯡꯕꯗꯣ ꯖꯣꯝꯕꯤ ꯑꯃ ꯂꯩꯔꯦ ꯑꯗꯨꯒ ꯇ꯭ꯋꯦꯟꯇꯤ ꯑꯩꯠ ꯗꯦꯖ ꯂꯦꯇꯔꯒꯤꯁꯨ꯫ ꯅꯨꯡꯉꯥꯏꯕꯅꯦ꯫
ꯀꯣꯔꯤꯌꯥꯟꯒꯤꯗꯨꯔꯥ꯫
ꯍꯣꯏ ꯇ꯭ꯋꯦꯟꯇꯤ ꯑꯩꯠ ꯗꯦꯖ ꯂꯦꯇꯔ ꯍꯥꯏꯅꯀꯣ꯫
ꯑꯣ ꯑꯩ ꯌꯦꯡꯈ꯭ꯔꯕ ꯀꯨꯝ ꯇꯧꯋꯦꯗꯨꯗꯣ
ꯍꯥ
ꯑꯩ ꯌꯦꯡꯈ꯭ꯔꯕ ꯇꯧꯋꯕ ꯑꯗꯨ ꯃꯨꯚꯤꯗꯨ ꯑꯃ ꯑꯩꯁꯨ꯫ ꯀꯧꯕ ꯑꯁ ꯃꯨꯚꯤꯗꯣꯒꯣ ꯌꯦꯡꯕ ꯑꯣ ꯌꯥꯝꯃꯟꯕꯒꯤ ꯃꯃꯤꯡꯗꯣ ꯂꯣꯏꯅꯃꯛ ꯀꯟꯐ꯭ꯌꯨꯁ ꯆꯠꯂꯦ꯫
ꯍꯣꯏ꯫ ꯑꯗꯨꯒ ꯀꯩꯅꯣ ꯁꯦꯔꯦꯜ ꯀꯤꯂꯔꯒꯤꯗ ꯑꯃ ꯇꯦꯔꯤꯐꯌꯔ ꯍꯥꯏꯅꯀꯣ꯫
ꯑꯣ
ꯇꯦꯔꯤꯐꯥꯏꯌꯔ ꯍꯥꯏꯅ ꯑꯃ ꯂꯩꯃꯦ꯫
ꯍꯣꯂꯤꯋꯨꯗꯔꯥ ꯅꯠꯇ꯭ꯔꯒ
ꯍꯣꯏ ꯍꯣꯂꯤꯋꯨꯠꯀꯤꯅꯦ꯫
ꯑꯣ ꯑꯥ꯫
ꯑꯩꯗꯤ ꯊꯥꯏꯂꯦꯟ ꯈꯣꯏꯒꯤꯁꯨ ꯌꯦꯡꯅꯤꯡꯉꯤ ꯌꯥꯝꯅ ꯅꯣꯛꯅꯤꯡꯕꯗꯣ ꯃꯣꯏꯒꯤꯗꯤ꯫
ꯍꯣꯏ ꯍꯣꯏ ꯃꯣꯏꯁꯨ ꯅꯨꯡꯉꯥꯏꯕꯅꯦ ꯑꯗꯨꯝ꯫